ꯇꯥꯕ꯭ꯔꯣ
ꯎꯝ ꯍꯜꯂꯣ
ꯍꯥꯎ ꯇꯥꯏꯌꯦ
ꯎꯝ ꯎꯝ
ꯄꯨꯡ ꯀꯌꯥ ꯇꯨꯝꯗꯣꯏꯅꯣ
ꯑꯩ ꯉꯥꯏꯍꯥꯛ ꯂꯩꯔꯒꯥ ꯇꯨꯝꯃꯅꯤ
ꯎꯝ
ꯑꯥ ꯉꯁꯤꯗꯤ ꯂꯝꯖꯦꯟ ꯆꯦꯜꯂꯨ ꯆꯠꯂꯨꯕ
ꯎꯝ
ꯅꯣꯏ ꯑꯗꯨꯝꯗ ꯂꯩꯕ ꯅꯨꯡꯉꯥꯏꯔꯔꯕꯝꯅꯤꯅꯦ
ꯅꯨꯡꯉꯥꯏꯕ꯭ꯔꯥ ꯅꯨꯡꯉꯥꯏꯇꯕ꯭ꯔꯥ ꯂꯩꯔꯤꯕ ꯍꯥꯏꯗꯣꯏꯅꯦ
ꯍꯥꯥ
ꯅꯨꯡꯉꯥꯏꯕ꯭ꯔꯥ ꯅꯨꯡꯉꯥꯏꯇꯕ꯭ꯔꯥ ꯂꯩꯔꯤꯕ ꯍꯥꯏꯗꯨꯅꯦ
ꯂꯣꯝꯅꯕꯨ ꯂꯩꯅꯤꯡꯉꯤꯗ ꯑꯩꯈꯣꯏꯗ ꯆꯜꯂꯤꯗ
ꯎꯝ
ꯑꯁꯣꯝꯗꯒꯤ ꯑꯃꯨꯛ ꯁꯦꯇꯜꯒ ꯇꯧꯔꯒ ꯂꯩ ꯎꯝ ꯎꯝ ꯇꯄꯣ
ꯑꯣꯏ ꯇꯥꯏꯌꯦ ꯐꯃꯨꯡꯗ ꯂꯩꯔꯕꯣ ꯅꯪꯁꯨꯣ
ꯅꯅꯦ
ꯍꯧꯖꯤꯛꯁꯦ ꯃꯤꯈꯩꯒꯤ ꯅꯨꯡꯉꯥꯏꯕ ꯃꯇꯝꯅꯤꯅꯦ ꯂꯣꯏ ꯐꯃꯨꯡꯗ ꯏꯌꯥꯝꯕ ꯂꯩꯔꯝꯃꯗꯣꯏꯔꯤꯕ
ꯂꯩ ꯃꯥꯅꯤ
ꯎꯝ
ꯊꯑꯣꯡꯗ ꯂꯣꯏ ꯂꯩꯅꯔꯝꯃꯅꯤ
ꯎꯝ
ꯍꯥꯏꯗꯤ ꯀꯩꯅꯣꯝꯒꯨꯝꯕꯁꯨ ꯇꯥꯔꯦ ꯅꯣꯡꯒꯤ ꯋꯦꯗꯔꯁꯤꯁꯨ ꯅꯨꯡꯉꯥꯏꯔꯦ
ꯎꯝ
ꯑꯗꯨꯒꯤ ꯅꯣꯏ ꯑꯗꯨꯝꯗꯤꯩ ꯂꯨꯣꯡ ꯇꯥꯗ꯭ꯔꯣ
ꯇꯥ ꯑꯗꯨꯦꯗ
ꯇꯗꯦ
ꯎꯝ
ꯑꯦ ꯁꯥꯕꯁꯨ ꯌꯥꯝ ꯁꯥꯏꯌꯦ ꯆꯥꯕꯗꯤ ꯃꯔꯨ ꯑꯃ ꯈꯨꯠꯁꯥꯅꯤ
ꯎꯝ ꯅꯣꯏꯃꯥꯕꯥ ꯑꯩꯈꯣꯏꯗꯤ ꯂꯩꯕ꯭ꯔꯣ
ꯂꯩ
ꯎꯝ ꯐꯣꯏ
ꯎꯝ ꯈꯒꯦ ꯐꯖꯅ ꯆꯍꯤ ꯀꯌꯥ ꯁꯨꯔꯒꯦ ꯈꯟꯅꯕ ꯅꯇꯥꯏ
ꯎꯝ ꯇꯨ ꯊꯥꯎꯖꯟ ꯇ꯭ꯋꯦꯟꯇꯤ ꯐꯣꯔꯗ ꯀꯅꯕ
ꯎꯝ ꯃꯤꯁꯨꯒꯦ ꯍꯥ ꯆꯨꯝꯕ꯭ꯔꯥ ꯑꯅꯤ
ꯇꯨ ꯊꯥꯎꯖꯟ ꯇ꯭ꯋꯦꯟꯇꯤ ꯐꯣꯔꯗ ꯑꯗꯨ ꯍꯧꯖꯤꯛ ꯇꯨ ꯊꯥꯎꯖꯟ ꯇ꯭ꯋꯦꯟꯇꯤ ꯁꯤꯛꯁ
ꯅꯤꯡꯖ ꯑꯣꯏꯦ
ꯎꯝ
ꯐꯩꯌꯦ ꯑꯗꯨꯅ ꯑꯥꯕꯕꯨ ꯅꯨꯡꯁꯤꯅꯔꯗꯤ ꯑꯥꯕꯧꯛ ꯅꯨꯡꯁꯤꯅꯈ꯭ꯔ
ꯁ꯭ꯀꯨꯜ ꯀꯥꯕ ꯀꯥꯟꯗꯒꯤ ꯈꯪꯅꯕꯅꯦ
ꯎꯝ
ꯅꯣꯛꯅꯤꯡꯕꯅꯦ ꯈꯪꯕ꯭ꯔꯥ ꯀ꯭ꯂꯥꯁ ꯏꯂꯚꯦꯟ ꯀꯥꯔꯤꯀꯥꯟꯗ ꯀꯌꯥꯝ ꯈꯪꯗꯦꯕꯀꯣ ꯍꯥꯏꯗꯤ ꯃꯥꯗꯣ ꯑꯩꯗꯣ ꯈꯪꯗꯦꯕ ꯑꯗꯨ ꯍꯥꯏꯗꯤ ꯏꯁꯇ꯭ꯔꯤꯝꯁꯇꯨꯁꯨ ꯃꯥꯟꯅꯗꯦꯕ ꯃꯥꯅ ꯇꯣꯉꯥꯜꯂꯦ ꯑꯩꯅ ꯇꯣꯉꯥꯜꯂꯦ ꯑꯗꯨꯗ ꯁꯨꯡ ꯈꯪ ꯈꯪꯗꯦꯕꯀꯣ ꯃꯥ ꯂꯩ ꯍꯥꯏꯕꯁꯦ ꯑꯗꯣ ꯀ꯭ꯂꯥꯁ ꯇꯨꯋꯦꯜꯕ ꯂꯣꯏꯔꯝꯗꯥꯏꯗ ꯈꯪꯉꯤꯅꯦ ꯈꯪꯕ꯭ꯔꯥ
ꯑ ꯃꯥꯥꯟꯅ ꯂꯩꯗꯥꯪꯅꯤ
ꯍꯥꯏꯗꯤ ꯑꯩꯈꯣꯏꯅꯤꯃꯛꯁꯦ ꯀ꯭ꯂꯥꯁ ꯇꯨꯌꯦꯞ ꯂꯣꯏꯔꯝꯗꯥꯏꯗ ꯎꯝ ꯍꯥꯏꯗꯤ ꯁꯛ ꯈꯪꯅꯕꯗꯣ
ꯎꯝ
ꯄ꯭ꯔꯣꯄꯣꯁ ꯇꯧꯔꯛꯄꯗꯨꯅ ꯇꯣꯡꯉꯥꯜꯂꯦꯕꯀꯣ ꯈꯪꯅꯕ ꯑꯗꯨ ꯂꯣꯏꯔꯝꯗꯥꯏꯅ ꯈꯪꯉꯤꯅꯤꯅꯦ ꯍꯥꯏꯗꯤ ꯈꯪꯅꯔꯛꯄ ꯃꯇꯨꯡꯗ ꯅꯪꯁꯦ ꯀ꯭ꯂꯥꯁ ꯑꯦꯂꯚꯦꯟꯗ ꯁꯨꯡꯎ ꯎꯗꯦ ꯀ꯭ꯂꯥꯁ ꯏꯂꯚꯦꯟ ꯅꯪ ꯌꯥꯎꯋꯦ ꯍꯥꯏꯔꯣ ꯑꯩ ꯁꯨꯡꯎ ꯎꯗꯦꯅ ꯃꯥꯁꯨ ꯑꯩ ꯎꯗꯦ ꯑꯩꯁꯨ ꯅꯪ ꯎꯗꯦ ꯑꯁꯦꯡꯕꯅꯦ ꯑꯩꯅ ꯁꯨꯛꯎ ꯎꯗ‌ꯦ ꯅꯣꯛꯅꯤꯡꯕꯁꯤꯗꯤ ꯈꯪꯕ꯭ꯔꯥ
ꯎꯝ
ꯂꯣꯏꯔꯝꯗꯥꯏꯗꯒ ꯈꯪꯉꯒ
ꯐꯩꯌꯦ ꯑꯗꯨꯃꯥꯏꯅ ꯍꯥꯏꯗꯤ ꯍꯥꯏꯗꯤ ꯍꯥꯟꯅ ꯎꯅꯗꯅ ꯀꯣꯟꯅ ꯍ‌ꯦꯛꯇ ꯗꯛ ꯍꯥꯏꯅ ꯎꯅꯕ ꯑꯗꯣ ꯐꯔꯤꯅꯦ
ꯑꯩꯅ ꯅꯪꯅ ꯀ꯭ꯂꯥꯁ ꯏꯂꯚꯦꯟꯗ ꯎꯔꯝ ꯇꯥꯔꯁꯨ ꯅꯪꯅ ꯄ꯭ꯔꯣꯄꯣꯁ ꯇꯧꯔꯛꯑꯁꯨ ꯑꯩ ꯁꯨꯡꯌꯥ ꯌꯥꯔꯣꯏ ꯑꯗꯨꯏ ꯃꯇꯝꯗꯨꯗꯤ ꯍꯥꯏꯕ
ꯑ‌ꯣ ꯅꯪꯅ ꯍꯥꯏꯔ
ꯑꯧ ꯀ꯭ꯂꯥꯁ ꯏꯂꯚꯦꯟ ꯗꯗꯤ ꯁꯨꯡꯎ ꯎꯗ‌ꯦꯕ ꯇꯁꯦꯡꯅ ꯑꯩ ꯃꯥꯗ‌ꯣ ꯀ꯭ꯂꯥꯁ ꯇꯨꯌꯦꯜꯞꯇꯅ ꯎꯕꯅꯦꯕ
ꯎꯝ ꯑꯗꯨ ꯇꯨꯌ‌ꯦꯞ ꯇ ꯎꯅꯔꯁꯨ ꯍꯧꯖꯤꯛꯇꯤ ꯈꯪꯅꯕꯅꯤꯅ ꯈꯪꯅꯔꯛꯄꯅꯤꯅ ꯐꯖꯅ ꯍꯥꯏꯔꯝꯗꯧꯕ ꯅꯨꯡꯁꯤꯅꯔꯒ ꯑꯌꯨꯝ ꯐꯥꯎ ꯈꯪꯅꯔꯒ ꯑꯥ ꯅꯨꯡ ꯌꯥꯝ ꯅꯨꯡꯁꯤꯅꯅꯁꯨ ꯂꯩꯃꯤꯟꯅꯔꯝꯗꯧ ꯃꯥꯥꯟꯂꯦ ꯅ‌ꯣꯏꯅꯤ ꯍꯥꯏꯗꯤ ꯑꯃꯒ ꯑꯃꯒ ꯑꯗꯨꯒꯨꯝꯕꯅꯦꯕ ꯑꯩꯁꯨ ꯄꯥꯝꯃꯤꯁꯦ ꯍꯥꯏꯗꯤ ꯑꯃꯥ ꯑꯃꯥꯒ ꯁꯞꯄꯣꯔꯠ ꯇꯧꯅꯕ ꯑꯩꯒꯤ ꯁꯥꯟꯅꯕ ꯈꯣꯠꯄꯗ ꯁꯞꯄꯣꯔꯠ ꯇꯧꯕꯤꯕ ꯑꯦꯛꯖꯥꯝꯄꯜ ꯑꯗꯨꯒꯨꯝꯕ ꯀꯩꯅ‌ꯣꯝ ꯇꯧꯕ
ꯅꯨꯄꯤꯁꯤꯡꯗꯤ ꯃꯥꯕꯨ ꯀꯦꯌꯔ ꯂꯧꯕꯤꯕ ꯄꯥꯝꯕꯅꯦ
ꯑꯥ ꯅꯨꯄꯤꯁꯤꯡꯁꯦ ꯑꯇꯩ ꯑꯇꯩꯒꯤ ꯅꯠꯇꯦ ꯃꯣꯏꯁꯤꯡꯁꯦ ꯇꯜꯂ‌ꯦ ꯑꯩ ꯑꯇꯩ ꯑꯇꯩꯒꯤ ꯇ꯭ꯋꯦꯟꯇꯤ ꯄꯥꯔꯁꯦꯟ ꯑꯃꯗꯤ ꯌꯥꯝꯅ ꯈꯪꯗ‌ꯦꯗ ꯀꯃꯥꯏ ꯍꯥꯏꯗꯣꯏꯅꯣ ꯃꯣꯏꯁꯤꯡꯁꯦ ꯑꯣꯠꯂꯤꯗ ꯌꯥꯝ
ꯎꯝ
ꯑꯩꯈꯣꯏꯁꯨ ꯈꯪꯅꯕ ꯂꯩꯔꯝꯃꯦ ꯈꯪꯅꯕ ꯂꯩꯔꯝꯃꯁꯨ ꯊꯥ ꯀꯩꯅꯣ ꯃꯨꯛ ꯁꯨꯔꯦ ꯋꯥꯔꯤ ꯁꯥꯟꯅꯗ꯭ꯔꯦ ꯀꯅꯥꯝ ꯊꯥꯖꯗ꯭ꯔꯦ ꯑꯩ ꯊꯥꯖꯕ ꯄꯥꯛ
ꯎꯄꯥꯏ ꯂꯩꯇꯦ ꯃꯤ ꯋꯥꯈꯜ ꯇꯣꯉꯥꯟ-ꯇꯣꯉꯥꯟꯕꯅꯤꯅꯀꯣ
ꯎꯝ ꯊꯥꯖꯒꯗꯕ ꯃꯤ ꯑꯃ ꯅꯤ ꯑꯗꯨꯃꯥꯏꯅ ꯑꯗꯨꯒ
ꯎꯝ
ꯑꯗꯣ ꯍꯧꯖꯤꯛꯇꯤ ꯀꯩ-ꯀꯩ ꯇꯧꯅꯔꯥꯒꯦ
ꯀꯤꯝ ꯇꯧꯗꯦꯗ ꯄꯪꯅꯩ ꯂꯩꯕ ꯍꯥꯏꯗꯨꯅꯦ ꯁꯨꯅꯕ ꯂꯩꯔꯀꯥꯟꯗꯅ ꯁꯨꯔꯦ
ꯑꯥ
ꯄꯣꯊꯥꯅꯤꯡꯉꯥꯗꯤ ꯄꯣꯊꯥꯔꯥꯅꯤ
ꯅꯪ ꯍ‌ꯣꯡ ꯉꯕ‌ꯣ ꯍꯥꯏꯖ‌ꯦ
ꯍꯨꯝ-ꯍꯨꯝ ꯑꯩꯔꯣ
ꯑ
ꯇꯁ ꯇ‌ꯣꯡꯗ‌ꯦ ꯍꯥ ꯍꯥ
ꯑ ꯂꯨꯍꯣꯡ ꯉꯥ ꯃꯥꯟ ꯅꯍꯥꯟꯅ ꯍꯥꯏꯔꯛꯄꯗ
ꯑꯣ ꯐꯥꯏꯚ ꯌꯔꯁ ꯀꯨꯝꯕ ꯂꯩꯔꯒ ꯂꯨꯍꯣꯡꯒꯅꯤ
ꯀꯩꯕ
ꯆꯍꯤ ꯃꯉꯥꯒꯨꯝꯕ ꯂꯩꯔꯒ ꯂꯨꯍ‌ꯣꯡꯒꯅꯤ ꯍꯥꯏꯕ
ꯑꯣ ꯌꯥꯏꯌꯦ ꯌꯥꯏ ꯑꯗꯨ
ꯍꯧꯖꯤꯛꯇꯤ ꯈꯔ ꯑꯉꯥꯡ ꯑꯣꯏꯔꯤꯕ
ꯑꯝ ꯇꯨꯡꯗ ꯁꯨꯃꯥꯏ ꯇꯧꯒꯗꯝꯅꯤꯗ ꯍꯥꯏꯗꯤ ꯅꯪꯒꯤꯁꯨ ꯍꯥꯏꯗꯤ ꯁꯦꯇꯜꯃꯦꯟ ꯑꯃ ꯇꯧꯔꯒ ꯃꯥꯏꯁꯨ ꯁꯦꯇꯜꯃꯦꯟ ꯑꯃ ꯂꯩꯔꯗꯤ ꯏꯃꯨꯡꯗꯨ ꯌꯥꯝ ꯅꯨꯡꯉꯥꯏꯅ ꯆꯠꯂꯤꯗꯅ
ꯎꯝ ꯄꯩꯁꯥ ꯂꯩꯇꯗꯤ ꯍꯤꯡꯅ ꯌꯥꯗꯕꯅꯦ
ꯌꯥꯗꯦ ꯑꯗꯨꯅꯦ ꯑꯃꯒ ꯑꯃꯒ ꯑꯗꯨꯝ ꯁꯥꯎꯅꯔꯛꯀꯅꯤ ꯅ‌ꯪꯖꯨ ꯍꯌ‌ꯦꯡ
ꯑꯉꯥꯡ ꯂꯩꯔ ꯃꯇꯨꯡꯗ ꯀꯩ-ꯀꯩ ꯄꯩꯁꯥ ꯃꯌꯥꯝ ꯆꯪꯗꯣꯏꯅꯣ ꯐꯥꯒꯤ ꯅꯠꯇꯦꯕ
ꯀꯦꯕ
ꯂꯨꯍꯣꯡꯉꯦ ꯍꯥꯏꯔꯦ ꯂꯨꯍꯣꯡꯉꯦ ꯍꯥꯏꯔꯖ‌ꯦꯕ ꯑꯗꯨꯒ ꯑꯉꯥꯡ ꯂꯩꯔꯛꯑꯅꯤ ꯂꯨꯍꯣꯡꯉꯅꯤ ꯑꯗꯨꯗꯩꯗꯤ ꯄꯩꯁꯥ ꯆꯪꯗꯧꯗ‌ꯣ ꯐꯒꯤ ꯅꯠꯇ꯭ꯔꯦꯕ
ꯅꯠꯇꯦ ꯑꯉꯥꯡꯗꯤ ꯀꯝꯄꯜꯁꯔꯤꯅꯤ ꯀꯩ
ꯍ
ꯑꯗꯨꯝ ꯂꯩꯔꯛꯀꯅꯤ ꯑꯗꯨ ꯑꯉꯥꯡꯒꯤ ꯄꯤꯖ ꯄꯤꯊꯛ ꯇ‌ꯪ ꯇꯧꯗ ꯌꯥꯔꯣꯏ ꯃꯌꯥꯝ ꯇꯧꯗ ꯌꯥꯔꯣꯏ ꯑꯗꯣ
ꯎꯝ
ꯍꯥꯏꯗꯤ ꯐꯦꯃꯤꯂꯤꯗꯣ ꯑꯃꯨꯛ ꯄꯩꯁꯥ ꯄꯥꯏꯔꯗꯤ ꯀꯩꯁꯨ ꯀꯥꯏꯗꯕ
ꯎꯝ
ꯄꯩꯁꯥꯗꯣ ꯍꯥꯏꯗꯤ ꯃꯤꯗꯜ ꯀ꯭ꯂꯥꯁꯀꯤꯗꯨꯗꯤ ꯀꯩꯁꯨ ꯌꯥꯔꯣꯏꯗꯅ
ꯎꯝ
ꯑꯗꯨꯝ
ꯑꯩꯁꯨ ꯃꯤꯗꯜ ꯀ꯭ꯂꯥꯁꯅꯦ ꯃꯥꯁꯨ ꯃꯤꯗꯜ ꯀ꯭ꯂꯥꯁꯅꯦ
ꯑꯗꯨ ꯐꯩꯗ ꯃꯤꯗꯜ ꯀ꯭ꯂꯥꯁ ꯃꯁꯦꯟ ꯂꯧꯅꯕ ꯑꯗꯨꯅ ꯋꯥꯈꯜꯗꯨ ꯃꯥꯟꯅꯗꯣꯏꯅꯤ ꯋꯥꯈꯜꯖꯨ ꯈꯪꯅꯥꯔꯅꯤ
ꯑꯋꯥꯡꯕ ꯀ꯭ꯂꯥꯁ ꯑꯃꯒ ꯃꯤꯗꯜ ꯀ꯭ꯂꯥꯁꯀ ꯇꯧꯅꯕꯗ ꯈ꯭ꯔꯥꯁ ꯆꯠꯂꯤ
ꯎꯝ ꯍꯥꯏꯗꯤ ꯃꯤꯒꯤ ꯄꯩꯁꯥꯗ ꯌꯦꯡꯉꯤꯗꯅꯀꯣ
ꯎꯝ ꯑꯦꯛꯖꯥꯝꯄꯜ ꯃꯣꯏ ꯄꯩꯁꯥ ꯅꯨꯄꯥ ꯑꯣꯏꯒꯦꯔꯥ ꯅꯨꯄꯤ ꯑꯣꯏꯒꯦꯔꯥ ꯅꯨꯄꯤꯁꯨ ꯑꯗꯥꯏ ꯇꯧꯔ ꯑꯩꯗꯤ ꯁꯨꯃꯥꯏꯅ ꯇꯧꯔꯛꯇ‌ꯦ ꯁꯤ ꯀꯨꯝꯕ ꯇꯧꯔꯛꯇ‌ꯦ ꯅꯨꯄꯥꯁꯨ ꯑꯗꯨ ꯉꯥꯛꯇ ꯑꯩꯁ ꯇꯧꯔꯛꯇꯦ ꯑꯗꯨ ꯇꯧꯔꯛꯇꯦ ꯑꯩ ꯁꯤ ꯇꯧꯕ ꯇꯜꯂꯤ ꯈꯣꯠꯄ ꯇꯜꯂꯤꯅ ꯍꯥꯏꯅꯕ ꯉꯝꯃꯤ ꯑꯗꯨꯩ ꯑꯗꯨꯝ ꯈꯥ-ꯈꯥꯅꯔꯦ
ꯎꯝ
ꯑꯗꯨꯗ ꯑꯗꯨꯝ ꯂꯣꯏꯔꯦ ꯑꯗꯨꯒ ꯌꯥꯔꯤꯃꯈꯩ ꯅꯨꯡꯁꯤꯆꯥꯟꯅꯅ ꯂꯩꯃꯤꯟꯅꯕꯗꯨ ꯑꯗꯨ ꯑꯗꯨ ꯕꯥꯁ ꯀꯩꯗꯣꯅꯣ
ꯅꯪꯗꯤ ꯅꯨꯄꯤꯅ ꯀꯔꯝꯕ ꯄꯥꯝꯒꯦ
ꯀꯩꯅꯣ ꯇꯧꯗꯔꯤꯁꯦ ꯍꯥꯏꯗꯤ ꯄꯨꯛꯆꯦꯟ ꯁꯦꯡꯒꯗꯕ ꯑꯩꯒꯤ ꯋꯥꯈꯜ ꯑꯩꯅ ꯁꯥꯟꯅꯔꯤꯕ ꯈꯣꯠꯂꯤꯁꯤꯗ ꯁꯞꯄꯣꯔꯠ ꯇꯧꯕꯤꯒꯗꯕ ꯍꯥꯏꯗꯤ ꯑꯝꯃ ꯑꯦ ꯑꯩ ꯂꯩ ꯂꯩꯅ ꯑꯇꯣꯞꯄꯒ ꯋꯥꯔꯤ ꯁꯥꯟꯅꯕ ꯑꯗꯨꯒꯨꯝꯕꯅꯤ ꯑꯩ ꯑꯩꯅ ꯍꯥꯟꯅꯗꯒꯤꯁꯨ ꯌꯥꯗꯦꯕ ꯑꯗꯨꯒꯨꯝꯕ ꯅꯨꯄꯤꯗꯤ ꯍꯥꯏꯗꯤ ꯑꯩ ꯂꯩ-ꯂꯩꯅ ꯑꯗꯨꯝ ꯑꯩꯒ ꯑꯗꯨꯝ ꯀꯩꯅꯣꯝ ꯑꯣꯏꯔꯥꯁꯨ ꯑꯩꯅ ꯑꯩ ꯁꯞꯄꯣꯔꯠ ꯌꯥꯝ ꯇꯧꯕꯤꯕ ꯑꯃ ꯅꯠꯇ꯭ꯔꯥ ꯃꯥꯒꯤꯁꯨ ꯇꯧꯕ ꯑꯩꯒꯤꯁꯨ ꯇꯧꯕ ꯑꯗꯨꯃꯥꯏꯅ ꯁꯄꯣꯔꯠ ꯇꯧꯃꯤꯟꯅꯦ ꯑꯗꯨꯒꯨꯝꯕꯅ ꯐ ꯑꯗ ꯏꯃꯥ ꯏꯄꯥ ꯁꯦꯕꯥ ꯐꯖꯅ ꯇꯧꯕꯤꯔꯤꯕ
ꯎꯝ
ꯍꯥꯏꯗꯤ ꯃꯥꯅ ꯋꯥꯈꯜ ꯈꯜꯂꯤ ꯍꯥꯏꯗꯤ ꯍꯥꯏꯔꯤꯕ ꯀꯩꯅꯣꯒꯤ ꯈꯟꯗꯕ ꯍꯥꯏꯇꯥꯔꯦ ꯄꯩꯁꯥ ꯄꯥꯏꯔꯒ ꯅꯣꯡꯃꯥ ꯇꯧꯏ ꯇꯥꯕꯅꯦ ꯈꯟꯗꯝ ꯃꯥꯏ ꯏꯄꯥꯕꯨ ꯍꯥꯏ-ꯍꯥꯏ ꯀꯨꯠ ꯇꯥꯔꯦ ꯀꯣꯟꯕꯤꯔꯒꯥ ꯆꯠꯄꯗꯣ
ꯎꯝ
ꯄꯟꯔ ꯁꯠꯇꯔ ꯄꯝꯃꯦ ꯑꯗꯨ ꯑꯩꯒꯤ ꯑꯗꯨꯒꯤ ꯀꯩꯅꯣꯝ ꯇꯧꯔꯒ ꯍꯧꯖꯤꯛ ꯀꯗ ꯑꯩꯅ ꯀꯩꯅꯣꯝ ꯇꯧꯕ ꯃꯇꯨꯡ ꯍꯣꯏꯗꯤ ꯀꯩ ꯑꯐꯕ ꯑꯗꯨ ꯅꯣꯡꯃꯗꯤ ꯗ ꯍꯥ꯭ꯔꯦꯁꯨꯨꯈ ꯁꯨꯈ ꯏꯗꯉꯥꯏ
ꯎꯝ
ꯂꯦꯟꯁꯂꯣꯠ ꯄꯥꯏ
ꯎꯝ ꯇꯨꯝꯅꯤꯡꯗ꯭ꯔꯤꯕꯣ ꯇꯨꯝꯅꯤꯡꯉꯕꯣ
ꯇꯨꯝꯃꯅꯤ ꯉꯥꯏꯍꯥꯛ ꯂꯩꯔꯒꯕꯨꯗꯤ ꯍꯌꯦꯡꯗꯤꯟ ꯁꯥꯟꯅꯕ ꯀꯩꯅꯣꯝ ꯇꯧꯕꯅꯤꯅ ꯅꯣꯡ ꯇꯥꯕꯅꯤꯅ ꯐꯅꯕ ꯂꯩꯗ ꯉꯥꯟꯗꯦ ꯑꯗꯨꯝ ꯊꯦꯡꯅ